ꯐ꯭ꯔꯤ ꯂꯩꯕ꯭ꯔꯣ
ꯐꯔꯤ ꯂꯩꯌꯦ ꯈꯔꯗꯤ ꯂꯥꯡꯕ
ꯗꯨꯀꯥꯟꯗ ꯂꯩꯌꯦ ꯀꯩꯁꯨ ꯇꯧꯒꯦ ꯍꯧꯖꯤꯛ ꯆ ꯆꯥꯊꯣꯛꯑꯒ ꯗꯨꯀꯥꯟꯗ ꯂꯥꯛꯑꯦ ꯃꯥ ꯅꯪꯗꯤ
ꯐ꯭ꯔꯤ ꯑꯦꯗꯝ ꯂꯥꯏꯌꯦꯦ ꯎ ꯀꯣꯜ ꯇꯧꯕ ꯌꯥꯒꯗ꯭ꯔꯣ ꯕꯦꯛꯒ꯭ꯔꯥꯎꯟ ꯅꯣꯏꯁ ꯌꯥꯝ ꯗꯤ ꯌꯥ ꯃꯥꯂꯦ
ꯑꯗꯨꯗꯅꯦ ꯑꯩ ꯈꯔ ꯐꯔꯛ ꯇꯥꯕ
ꯎꯝ ꯀꯔꯤ ꯌꯦꯟꯁꯥꯡꯗꯤ ꯆꯥꯔꯒꯦ
ꯄꯨꯡ ꯑꯁꯤ ꯁꯧꯒꯔꯤ ꯀꯗꯥꯥꯎ ꯆꯥꯏ ꯎ ꯌꯥꯝꯆ ꯀꯔꯤ ꯇꯥꯅꯤ ꯂꯩꯗꯥꯧꯔꯤꯅꯣ ꯅꯡꯒꯌꯥ
ꯑꯩ ꯑꯗꯨꯝ ꯐ꯭ꯔꯤ ꯂꯩꯑꯦ ꯆꯥꯛ ꯇꯧꯔꯒ ꯇꯤꯚꯤ ꯌꯦꯡꯉꯒ ꯂꯩꯕꯅꯦ
ꯅ ꯑꯅ ꯆꯄ ꯃꯥꯂ ꯈꯨꯟꯖꯦ ꯇꯥꯏ ꯀꯔꯥꯏꯗꯨꯅꯣ ꯆꯠꯄ ꯑꯥ
ꯇꯤꯚꯤ ꯌꯦꯡꯉꯝꯕꯗꯨ ꯃꯄꯥꯟ ꯊꯣꯛꯄ ꯅꯣꯏꯁ ꯇꯥꯒꯗ꯭ꯔꯅ
ꯆꯄ ꯃꯀ ꯇꯕ ꯀꯤꯚꯤ ꯌꯦꯡꯗꯣꯏꯁꯨ ꯑꯗꯨꯝꯕꯨꯗꯤ ꯀꯣꯏꯕ ꯆꯥꯏꯔꯣ ꯅꯪ
ꯅꯠꯇꯦ ꯀꯣꯜ ꯇꯧꯕ ꯃꯇꯝꯗ ꯇꯤꯚꯤꯒꯤ ꯅꯣꯏꯁꯇꯣ ꯑꯗꯨ ꯕꯦꯛꯒ꯭ꯔꯥꯎꯟ ꯅꯣꯏꯁ ꯑꯣꯏꯒꯗ꯭ꯔꯥ ꯈꯟꯕꯒꯤ ꯔꯨꯝ ꯃꯄꯥꯟꯗ ꯆꯠꯊꯣꯛꯄ ꯇꯥꯕ ꯑꯣꯏ
ꯍꯣꯏꯕ ꯆꯂꯣ
ꯕꯦꯛꯒ꯭ꯔꯥꯎꯟꯗ ꯇꯥꯔꯗꯤ ꯅꯨꯡꯉꯥꯏꯇꯦꯅ ꯆꯠꯊꯣꯛꯄꯒꯤꯅꯦ
ꯇꯧꯔꯛꯂꯝꯗꯥꯏꯗ ꯑꯩꯉꯣꯟꯗ ꯍꯥꯏꯕ ꯌꯥꯗꯕꯅ
ꯍꯥꯥ
ꯍꯥꯟꯅ ꯄꯥꯎ ꯐꯥꯎꯅꯔꯛꯀꯦ ꯍꯥꯏꯒꯦ ꯅꯪꯁꯦ
ꯑꯗꯨꯝ ꯒ꯭ꯔꯨꯞꯇ ꯇꯧꯔꯛꯄꯗ ꯐ꯭ꯔꯤ ꯑꯣꯏ ꯍꯥꯏꯕꯗ ꯑꯗꯨꯝ ꯗꯥꯏꯔꯦꯛ ꯇꯧꯁꯜꯂꯛꯑꯕ
ꯍꯣꯏ ꯇꯧꯔꯄꯗꯤ ꯐꯥꯔꯦꯅꯦ ꯆꯒꯥ ꯂꯅꯦ ꯑꯗꯨꯕ ꯂ꯭ꯂꯪ ꯃꯅꯤ ꯃꯗꯨꯗ ꯂꯣꯕꯥꯥꯏ ꯂꯣꯕꯥꯥꯏ ꯏꯀ ꯅꯨꯡꯉꯥꯏꯇ꯭ꯔꯕ ꯍꯥꯏꯕ ꯇꯥꯔꯦ
ꯎꯝ ꯂꯩꯕꯥꯛ ꯌꯦꯡꯉꯁꯤ
ꯁꯥꯥꯇ ꯅꯣꯏꯗꯤ
ꯌꯥꯝ ꯁꯥꯏ ꯅꯣꯡꯕꯨꯗꯤ ꯇꯥꯔꯦ ꯃꯪ
ꯑꯣ ꯇꯨ ꯁꯛꯇ ꯃꯅꯥꯏ ꯊ ꯀꯁꯨ ꯅ ꯇꯗ ꯍꯣꯡꯃꯥꯡꯒꯂ
ꯌꯥꯝ ꯁꯥꯕꯗꯣ ꯍꯣꯔꯦꯟ ꯑꯃꯨꯛ ꯇꯥꯔꯛꯀꯗ꯭ꯔꯥ ꯈꯪꯗꯦ ꯅꯣꯡꯁꯦ ꯌꯥꯝ ꯁꯌꯦꯦ ꯇ
ꯅꯥꯊꯟꯗꯔꯣ ꯀꯅꯥ ꯀꯅꯥꯁꯤꯡꯒ ꯂꯩꯒꯦ
ꯑ ꯑꯩ ꯍꯧꯖꯤꯛꯤ ꯏꯊꯟꯗ ꯑꯗꯨꯝ ꯂꯩꯌꯦ
ꯅꯨꯡꯉꯥꯏꯕꯅꯤ ꯑꯩꯗꯤ ꯏꯅꯥꯎꯅꯨꯄꯤ ꯑꯃꯒ ꯊꯦꯡ ꯃꯅꯕꯤꯒꯤ ꯆꯞ ꯆꯥꯔꯅ ꯆ
ꯑꯣ ꯋꯥꯔ ꯀꯞꯇꯤ ꯌꯦꯡꯕ꯭ꯔꯣ ꯀꯃꯥꯏ ꯇꯧꯒꯦ
ꯑꯦ ꯌꯦꯡꯗ꯭ꯔꯗꯤ
ꯋꯥꯔ ꯀꯞ ꯇꯝꯅꯤꯅ
ꯅꯗꯔꯣ
ꯄꯣꯇꯨꯒꯜ ꯑꯆꯥ
ꯅꯪꯗꯤ
ꯍꯥꯏꯗꯤ ꯄꯣꯔꯇꯨꯒꯜ ꯅꯠꯇꯦ ꯑꯔꯖꯦꯟꯇꯤꯅꯥꯁꯨ ꯅꯇꯦ ꯑꯗꯨꯁꯨ ꯅꯠꯇꯦꯅꯦ ꯑꯩꯗꯤ
ꯑꯦ ꯑꯗꯨꯗꯨꯗꯤ ꯀ ꯅꯅꯥꯦ ꯁꯄꯣꯔꯠ ꯍꯕꯂ ꯏ꯭ꯔꯦ ꯅꯪꯒ
ꯖꯔꯃꯅꯤꯒ ꯐ꯭ꯔꯥꯟꯁꯇ ꯂꯩ
ꯖꯔ ꯃꯅꯤꯔꯗꯤ ꯑꯩ ꯈꯪꯅꯕ ꯃꯤ ꯂꯩꯇꯦꯅ ꯑꯗ ꯍꯣ ꯁꯄꯣꯔꯠ ꯇꯑꯣꯣ
ꯐ꯭ꯔꯥꯟꯁꯇ ꯕꯄꯦꯗꯣ ꯄꯥꯝꯕ ꯑꯩꯅ
ꯐ꯭ꯔꯥꯟꯁ ꯖꯔꯃꯅꯤꯅꯦ ꯐ꯭ꯔꯥꯟꯁꯅꯦ ꯑꯗꯨꯒ ꯏꯁꯄꯦꯟꯁꯨ ꯌꯥꯝ ꯃꯥ ꯂꯩꯁꯦ ꯦꯃꯥꯗꯁꯨ ꯁꯞꯄꯣꯔꯠ ꯇꯧꯋꯦ ꯑꯩꯗꯤ
ꯑꯗꯨꯒ ꯕ꯭ꯔꯥꯖꯤꯜ ꯁꯤ ꯑꯍꯨꯝ ꯁꯤ ꯑꯍꯨꯝꯁꯤ ꯈꯛꯇꯅꯤ ꯑꯩꯅ ꯌꯦꯡꯉ
ꯁꯤ ꯅꯦꯃꯔ ꯀ ꯅꯃꯥ ꯍꯟꯗꯛ
ꯍꯟꯗꯛꯇꯤ ꯃꯥ ꯏꯟꯖꯨꯔꯤ ꯂꯩꯕꯅꯤ
ꯑꯦ ꯅꯍꯥꯟ ꯁꯅꯥꯔꯤꯗꯨꯗꯤ ꯃꯥ
ꯎꯝ ꯐꯥꯔꯁ ꯃꯥꯒꯤ ꯐꯥꯔꯁ ꯃꯦꯠꯁꯇꯗꯤ ꯌꯥꯎꯗꯦꯅ ꯏꯟꯖꯨꯔꯤ ꯂꯩꯕꯒꯤ
ꯊꯟꯗ ꯐꯥꯏꯕ ꯍꯥꯠ ꯃꯦꯛꯁꯔ
ꯛꯇꯀꯤ ꯁꯥꯟꯅꯕꯅꯦ ꯃꯥ
ꯂꯣ ꯆꯟꯒꯦ ꯍꯥꯏ ꯑꯗꯥꯕꯨꯗꯤ ꯌꯥꯎꯋꯦ ꯊꯅꯤꯗꯤ ꯄꯣ ꯆꯟꯗꯧ ꯃꯥꯅ
ꯏꯟꯖꯨꯔꯤ ꯂꯩꯕꯅꯤꯅ ꯈꯔ ꯋꯥꯕ ꯃꯥꯜꯂꯦ ꯍꯥꯁꯦ
ꯉꯁꯤ ꯄꯨꯡ ꯀꯌꯥꯗꯅꯣ ꯐ꯭ꯔꯥꯟꯁꯏꯕꯗꯣ
ꯄꯨꯣꯏꯂꯤ
ꯋꯥꯟ ꯇꯨꯋꯦꯜꯞ ꯊꯥꯔꯇꯤ ꯍꯥꯏꯕ꯭ꯔꯥ ꯋꯥꯟ ꯊꯥꯔꯇꯤ ꯍꯥꯏꯕ꯭ꯔꯥ
ꯐ ꯅꯠꯇ꯭ꯔꯗꯤ ꯋꯥꯟ ꯊꯥꯔꯇꯤ ꯑꯣꯏꯔꯝꯒꯅꯤ ꯑꯩ ꯉꯁꯤꯒꯤ ꯐꯤꯛꯆꯔꯗꯣ ꯌꯦꯡꯗꯦ ꯑꯃꯨꯛ
ꯃꯁꯤ ꯐ꯭ꯔꯥꯟꯁꯀ ꯀꯅꯥ ꯀꯅꯥ
ꯍꯧꯖꯤꯛ ꯍꯧꯖꯤꯛ ꯌꯦꯡꯁꯦ
ꯌꯦꯉ ꯐ꯭ꯔꯥꯟꯁ ꯂ ꯀꯅꯥꯅꯥꯅꯣ
ꯀꯅꯥ ꯀꯅꯥ ꯂꯩꯕ꯭ꯔꯥ ꯑꯃ
ꯏꯅꯄꯤ ꯃꯅꯣ
ꯐ꯭ꯔꯥꯟꯁꯀ ꯅꯣꯔꯋꯦ ꯂꯩ ꯇꯨꯋꯦꯜꯐ ꯊꯔꯇꯤꯗ
ꯑꯦ ꯑꯁ ꯌꯦꯡꯕ ꯐꯪꯗꯧ ꯃꯥꯟꯗꯦꯗ ꯌꯥꯝꯃꯟꯕꯅ ꯇꯦꯟ ꯊꯥꯔꯇꯤ ꯐꯥꯎꯗꯤ ꯑꯗꯨꯝ ꯌꯦꯡꯕ ꯌꯥꯏ
ꯎꯝ
ꯅꯠꯇꯦ ꯑꯔꯖꯦꯟꯇꯤꯅꯥ
ꯇ꯭ꯋꯦꯜ ꯊꯥꯔꯇꯤꯗ ꯃꯦꯆꯑꯅꯤ ꯂꯩ
ꯑꯦ ꯀꯃꯥꯏ ꯑꯗꯨꯗꯤ
ꯍꯧꯖꯤꯛꯁꯦ ꯀꯩꯅꯣ ꯂꯤꯛꯇꯣ ꯂꯥꯁ ꯂꯥꯁ ꯔꯥꯎꯟ ꯑꯣꯏꯕꯒꯤꯀꯣ ꯑꯗꯒꯤ ꯑꯅꯤ ꯑꯅꯤ ꯂꯩꯕꯅꯤ ꯁꯦꯅꯦꯒꯥꯒ ꯏꯔꯥꯛꯁꯨ ꯂꯩꯌꯦ
ꯕ꯭ꯔꯥꯖꯤꯜꯒ ꯑꯔꯖꯦꯟꯇꯤꯅꯥꯗꯤ ꯄꯠꯇꯔꯀꯥꯥꯁꯦ ꯍꯥꯏꯥꯏꯅꯦꯩ
ꯃꯣꯏ ꯉꯁꯤꯗꯤ ꯂꯥꯛꯇꯕꯅꯦ
ꯑꯗꯨꯒ ꯄꯣꯔꯇꯨꯒꯜꯅ ꯗꯦꯠ ꯀꯌꯥꯗꯅꯣꯃꯣ
ꯄꯇꯨꯒꯜ ꯤꯁꯦ
ꯗꯦꯠ ꯊꯥꯔꯇꯤꯔ ꯇ꯭ꯋꯦꯟꯇꯤ ꯅꯥꯏꯟ
ꯑꯦꯦꯡꯀꯣ ꯗꯦꯠ ꯇ꯭ꯋꯦꯟꯇꯤ ꯑꯩꯠ ꯇ꯭ꯋꯦꯟꯇꯤ ꯅꯥꯏꯟ ꯅꯨꯃꯤꯠꯇ ꯂꯩꯦ ꯑꯥ
ꯇ
ꯐꯥꯏꯚ ꯑꯦ ꯑꯦꯝꯗ
ꯑꯦ ꯄꯨꯡ ꯃꯉꯥ ꯑꯌꯨꯛꯇ
ꯑ ꯑꯌꯨꯛ ꯄꯨꯡ ꯃꯉꯥꯗ ꯀꯣꯂꯝꯕꯤꯌꯥꯒ ꯁꯥꯟꯅꯒꯅꯤ
ꯀꯣꯂꯕꯤꯌꯥ ꯑꯁꯀꯤ ꯀ ꯀꯣꯂꯕꯤꯌꯥꯁꯨꯣ
ꯑꯗꯨꯒ ꯁꯚꯦꯟ ꯊꯥꯔꯇꯤꯗ ꯑꯔꯖꯦꯟꯇꯅꯥꯒ ꯖꯣꯔꯗꯥꯟ ꯅꯃ ꯂꯩꯦ
ꯑꯣ ꯀꯣꯂꯣꯕꯤꯌꯥꯒ ꯄꯨꯂꯗꯤꯐꯥꯏ ꯔꯅꯤ ꯄ ꯁꯅ ꯅꯨꯡꯁꯤꯌꯦ
ꯑ ꯈꯪꯗ꯭ꯔꯦꯅꯦ ꯅꯨꯡꯁꯤꯔꯁꯨ ꯃꯥ ꯀꯥꯔꯣꯏꯗ꯭ꯔꯥ ꯏꯁꯄꯦꯟ ꯏꯁꯄꯦꯟꯁꯨ ꯂꯩꯒꯅꯤ
ꯃꯥ ꯀꯥꯗꯕꯤ ꯑꯩ ꯌꯥꯔꯣ ꯃꯥ ꯀꯥꯒꯗ ꯑꯗꯨ ꯑꯗꯨꯅꯤ ꯑꯥꯗꯕ ꯌꯥꯒ ꯀꯩꯅꯩꯅꯣꯅꯦꯦꯄꯨꯒꯒ ꯑꯔꯖꯦꯟꯇꯤꯅꯥꯒ ꯎꯜꯂꯗꯤ ꯎꯝ ꯐꯖꯔꯅꯤ
ꯐꯥꯏꯚ ꯊꯥꯔꯇꯤꯗ
ꯍꯧꯒꯠꯄ ꯉꯝꯗꯣꯏꯔꯥ ꯉꯝꯃꯣꯏꯗ꯭ꯔꯥ ꯐꯪꯗꯅꯦ ꯄꯦꯟꯁꯤ ꯀꯩ ꯅꯨꯃꯤꯠꯅꯣ ꯏꯔꯥꯏ ꯉꯁꯤ ꯏꯔꯥꯏꯀꯣ
ꯑ
ꯇꯔꯛꯀꯤ
ꯃꯁꯤꯁꯤꯗꯤ ꯇ꯭ꯋꯦꯟꯇꯤ ꯇ꯭ꯋꯦꯟꯇꯤ ꯁꯤꯛꯁ
ꯇ ꯁꯤꯦꯛꯁ ꯑꯗꯨꯖꯤ ꯇ꯭ꯋꯇꯤꯠ ꯇ꯭ꯋꯦꯟꯇꯤ ꯅꯥꯏꯟ ꯆ ꯀꯩ ꯅꯨꯃꯤ ꯀꯇꯥꯥꯒꯦ ꯅꯤꯡꯊꯧ ꯀꯥꯏ ꯅꯤꯡꯊꯧ
ꯅꯄꯤꯗ ꯑꯣꯀꯥꯕꯨꯁꯨꯗ ꯂꯣ
ꯑꯣ
ꯃꯥꯏ ꯅꯣꯡꯃꯥꯏꯖꯤꯡꯗ ꯇꯥꯕ
ꯈꯪ ꯅꯁꯤ ꯐ꯭ꯔꯥꯏꯗꯦꯀꯣ
ꯑ ꯁꯤ ꯏꯔꯔ ꯅꯤꯡꯊꯧꯀꯥꯕ ꯅꯨꯃꯤꯠꯇ ꯑꯣꯏꯔꯝꯒꯅꯤꯗꯣ ꯃꯟꯗꯦ
ꯎꯝ ꯅꯪ ꯕꯣꯜꯁꯦ ꯐꯖꯅ ꯌꯦꯡꯒꯦ ꯍꯥꯏꯕ꯭ꯔꯥ
ꯑꯦ ꯄꯣꯔꯇꯨꯒꯥꯜꯁꯦ ꯑꯩ ꯑꯗꯨꯝ ꯌꯦꯡꯉꯦ ꯅꯣꯏ ꯁꯕꯨ ꯈꯨꯗꯤꯡ ꯊꯦꯡꯉꯁꯨ ꯉꯜꯂꯁꯨ ꯌꯦꯡꯗꯕꯣ ꯌꯥꯗꯦꯅ
ꯄꯣꯔꯇꯨꯒꯥꯜꯒꯤ ꯐ꯭ꯔꯦꯟꯁꯅꯤꯅ
ꯕꯣꯜꯗꯤ ꯑꯗꯨ ꯃꯤ
ꯃꯟꯗꯦ ꯃꯟꯗꯦ ꯐꯥ ꯑꯦ ꯑꯦꯝꯗ ꯂꯩꯒꯅꯤ ꯐꯣꯇꯣꯒ
ꯑꯣ ꯌꯦꯡꯕ ꯇꯥꯔꯦ ꯉꯟꯅ ꯍꯧꯒꯠꯄ ꯇꯥꯔꯦ
ꯅꯪꯒꯤ ꯊꯕꯛꯇꯤ ꯄꯨꯡ ꯀꯌꯥꯗꯒꯤ ꯆꯠꯇꯄꯅꯣ
ꯀꯤ ꯄꯨꯡ ꯇꯔꯦꯠ ꯄꯨꯡ ꯇꯔꯦꯠꯇ ꯍꯧꯒꯠꯂ ꯄꯨꯡ ꯇꯔꯨꯛ ꯃꯈꯥꯏꯗ ꯍꯧꯒꯠꯂꯃꯤ ꯇꯔꯦꯠꯀꯤ ꯆꯠꯂꯦ ꯍꯥꯏ ꯜ ꯂꯛꯄꯅꯜ ꯑꯅꯤ ꯃꯈꯥꯏ ꯑꯍꯨꯝ ꯑꯗꯨ ꯑꯣꯏꯗ ꯍꯜꯂꯛꯄ
ꯑꯣ
ꯗꯤ
ꯅꯅꯤꯒꯤ ꯊꯕ ꯆꯖꯕ ꯅꯒ ꯂꯥꯏꯕ
ꯑꯩ ꯉꯔꯥꯡ ꯅꯍꯥꯟ ꯊꯕꯛ ꯂꯦꯞꯄꯗ ꯉꯥꯏꯔꯤ
ꯄꯁ
ꯏꯁꯀꯨꯜ ꯑꯗ ꯋꯥꯔꯗ ꯑꯦꯟ ꯀꯝ ꯇꯤꯆꯔ ꯑꯣꯏꯅ ꯂꯩꯔꯨꯕ
ꯑꯅꯤ ꯑꯗꯨꯗꯤ ꯑꯣꯖꯥ ꯑꯣꯏꯅ ꯀꯧꯔꯒꯦ
ꯀꯥꯎꯔ ꯍꯥꯏꯅ ꯂꯦꯞꯈ꯭ꯔꯦ ꯊꯕꯛ ꯊꯕꯛ ꯂꯦꯞꯈ꯭ꯔꯦ
ꯂꯦꯞꯄ ꯌꯥꯔꯣꯏꯅꯦ
ꯊꯕꯛ ꯑꯇꯣꯞꯄ ꯊꯤꯔꯤꯅꯦ
ꯇ ꯄꯊꯔ ꯂꯩꯗꯦꯅꯤ ꯇ ꯍꯥꯏꯕꯅꯤꯒ ꯁ꯭ꯀꯨꯜ ꯑꯣꯖꯥ ꯑꯣꯏꯔ ꯦꯡꯒꯣꯕꯁꯨ ꯐꯩꯌꯦ ꯀꯩꯅꯣ ꯌꯥꯝ ꯋꯥꯕꯁꯨ ꯅꯠꯇꯦꯅ ꯎꯃꯪ ꯇꯥꯕꯁꯨ ꯅꯠꯇꯦꯅ
ꯄꯦꯗꯣ ꯈꯔ ꯅꯨꯡꯉꯥꯏꯇꯕ ꯑꯗꯨꯒꯤ
ꯑꯗꯔꯦꯗꯤ
ꯅꯣꯏꯒꯤ ꯄ ꯀ ꯌꯥ ꯁꯕꯤꯒꯦ
ꯐꯔꯤꯄꯦꯁꯕꯤ ꯌꯥꯝꯗꯤ ꯌꯥ ꯍ ꯏ ꯇꯣ ꯀꯩ ꯌꯥꯝꯗ
ꯍꯥꯏꯗꯤ ꯚꯦꯀꯦꯟꯁꯤꯒꯨꯝꯕ ꯂꯩꯔꯗꯤ ꯑꯩ ꯊꯕꯛ ꯑꯅꯧꯕ ꯑꯃꯨꯛ ꯊꯤꯔꯤꯅꯦꯕ ꯍꯧꯖꯤꯛ ꯑꯩ ꯇꯧꯔꯝꯕꯗꯣ ꯄꯦꯗ ꯈꯔ ꯅꯨꯡꯉꯥꯏꯇꯕꯒꯤ ꯂꯦꯞꯄ
ꯑꯦ ꯊꯕꯛ ꯂꯩꯇ꯭ꯔꯤꯐꯥꯎ ꯊꯤꯕ ꯐꯪꯗ꯭ꯔꯤꯐꯥꯎꯗꯤ ꯂꯞꯄ ꯂꯦꯞꯄꯅꯨꯍꯦ ꯇꯩꯔ ꯀꯥꯥꯟꯗꯜ ꯂ ꯄꯨꯋꯥ ꯑꯗꯨꯝ ꯂꯩꯔꯒ ꯇꯧꯔꯒ ꯊꯕꯛ ꯂꯩꯔꯦ ꯍꯥꯏꯕ ꯃꯇꯝꯗ ꯑꯗꯨꯝ ꯆꯠꯂꯨꯅ ꯅꯪ ꯂꯦꯞꯄꯔ ꯀꯊꯥ ꯤ ꯑꯗꯨꯒ ꯃꯇꯝ ꯃꯥꯡꯗꯕ ꯃꯇꯝꯗ ꯄꯥꯝꯃꯨꯅꯤ ꯍꯥꯏꯕꯅꯤꯗ
ꯃꯥꯡꯈ꯭ꯔꯒꯁꯨ ꯃꯥꯡꯗꯁꯨ ꯑꯗꯨꯨꯅ ꯉꯁꯤꯒꯨꯝꯕ ꯄꯤꯕ ꯃꯇꯝꯗ ꯍꯌꯦꯌꯦꯡꯒꯨꯝꯕ ꯆꯠꯄꯅꯦ ꯍꯥꯏꯅ ꯂꯦꯄꯔꯒꯦꯅ ꯔꯤꯖꯅꯦꯦꯕꯜ ꯑꯣꯏꯗꯕ ꯄꯦꯗ ꯑꯗꯨꯒꯤ ꯉꯥꯡꯅꯕꯁꯨ ꯌꯥꯗ꯭ꯔꯕ ꯃꯣꯏꯗ ꯇꯔꯕꯔ
ꯇꯌꯦ
ꯑ
ꯅꯪꯒꯤ ꯇ꯭ꯔꯥꯎꯁꯤꯡꯗꯣ ꯃꯤ ꯌꯥꯝꯕ꯭ꯔꯕ
ꯃꯤꯗ ꯌꯥꯝ ꯌꯥꯝꯅꯁꯨ ꯌꯥꯝꯗꯕ ꯃꯤꯗꯨꯁꯨ ꯀ꯭ꯂꯥꯁ ꯅꯥꯏꯟ ꯇꯦꯟ ꯈꯛꯇ ꯂꯥꯛꯄꯒꯤ ꯅꯥꯏꯟꯗꯒꯤ ꯇꯨꯋꯦꯜꯐ ꯐꯥꯎ ꯇꯧꯁꯦ ꯇꯧꯕꯅꯦꯕ